ꯇꯥꯏꯌ
ꯑꯣ ꯅꯣꯏꯒꯤ ꯐꯥꯔ꯭ꯝ ꯂꯩ ꯍꯥꯏꯗꯅ
ꯑ
ꯂꯧꯕꯨꯛꯇ ꯐꯥꯔ꯭ꯝ ꯇꯧꯋꯦꯅ ꯇꯧꯕꯗꯣ ꯅꯪꯅ ꯑꯗꯣ ꯀꯣꯕꯤꯒꯨꯝꯕꯁꯦ ꯅꯤꯡꯊꯝꯊꯥ ꯑꯣ
ꯍꯥ
ꯑꯗꯨꯝ ꯊꯥꯕ ꯌꯥꯏꯑꯕ ꯍꯥꯏꯗꯤ ꯁꯦꯝꯕꯕꯨꯗꯤ ꯂꯣꯏꯅ ꯃꯇꯝ ꯈꯨꯗꯤꯡꯃꯛꯇ ꯁꯦꯝꯃꯒ ꯁꯦꯟꯅꯔꯒ ꯊꯥꯕ ꯌꯥꯏꯑꯕꯀꯣ ꯑꯗꯥ ꯈ꯭ꯋꯥꯏ ꯋꯥꯗꯕꯗꯤ ꯃꯥꯏ ꯃꯇꯝꯗ ꯑꯗꯨꯝ ꯊꯥꯖꯗꯣꯏꯕ ꯑꯗꯨ-ꯑꯗꯨꯅꯗꯤ ꯋꯥꯗꯦ ꯍꯥꯏꯗꯤ ꯃꯥꯏ ꯃꯇꯝ ꯅꯠꯇꯕꯗꯨꯗꯤ ꯇꯤꯟꯒ ꯌꯥꯝ ꯇꯥꯕ ꯑꯗꯒꯤ ꯆꯥꯎꯕꯒ ꯍꯦꯟꯗꯕ ꯑꯗꯨꯝ ꯍꯥꯏꯗꯤ ꯌꯥꯝ ꯀꯟꯅ ꯁꯦꯟꯅꯗ꯭ꯔꯗꯤ ꯌꯥꯗꯦ ꯃꯥꯏ ꯃꯇꯝ ꯅꯠꯇꯕꯗꯗꯤ ꯑꯗꯨꯒ ꯑꯗꯨꯝ ꯍꯥꯏꯗꯤ ꯏꯁꯤꯡ ꯅꯨꯡꯁꯤꯡꯖꯨ ꯑꯥ ꯀꯣꯝꯃꯦ ꯍꯥꯏꯗꯤ ꯃꯥꯏ ꯃꯁꯥꯒꯤ ꯃꯇꯝꯗꯅ ꯀꯣꯝꯃꯦꯕ
ꯍꯣꯏ ꯑꯗꯣ ꯀꯣꯕꯤꯖꯦ ꯏꯁꯤꯡ ꯌꯥꯝꯅ ꯆꯥꯏꯕ ꯗ꯭ꯔꯀꯥꯔ ꯂꯩ ꯅꯠꯇ꯭ꯔꯗꯤ ꯍꯥꯏꯗꯤ ꯄꯠꯂꯦ ꯈꯣꯠꯂꯦ ꯍꯥꯏꯗꯅ ꯍꯥꯏ ꯄꯠꯊꯕꯗꯣ ꯃꯁꯥꯗꯣ ꯑꯗꯣ ꯍꯥꯏꯗꯤ ꯅꯤꯡꯗꯝꯗꯥꯗꯗꯤ ꯏꯁꯤꯡꯗꯣ ꯑꯃꯨꯛ ꯅꯣꯡ ꯀꯩꯀꯥ ꯆꯨꯗꯕꯅꯤꯅ ꯇꯥꯡꯉꯤꯗꯅ ꯑꯗꯨꯗꯅꯦ ꯑꯩꯅ ꯀꯥꯂꯦꯟꯗꯗꯤ ꯊꯥꯕ ꯌꯥꯗ꯭ꯔꯤꯕ ꯇꯩꯏꯖꯦ
ꯑꯗꯣ ꯏꯁꯤꯡ ꯌꯥꯝ ꯆꯪꯉꯦ ꯍꯥꯏꯗꯤ ꯍꯦꯛꯇ ꯃꯌꯥꯝ ꯆꯥꯏꯁꯟꯗꯧ ꯅꯠꯇꯦꯕ ꯑꯗꯨꯝ ꯍꯥꯏꯗꯤ ꯅꯣꯡꯃ ꯅꯣꯡꯃ ꯀꯥꯜꯂꯒ ꯅꯣꯡꯃ ꯑꯗꯨꯝ ꯆꯥꯏꯕ ꯌꯥꯏ ꯑꯗꯨꯁꯨ ꯍꯥꯏꯗꯤ ꯅꯨꯃꯤꯗꯥꯡ ꯋꯥꯏꯔꯝꯒꯨꯝꯕ ꯑꯩꯈꯣꯏꯅ ꯏꯁꯤꯡ ꯆꯥꯏꯕꯖꯦ ꯍꯥꯏꯗꯤ ꯅꯨꯡꯗꯤꯟ ꯅꯨꯡꯁꯥ ꯌꯨꯡꯈꯠꯂꯛꯄꯗꯨꯗ ꯆꯥꯏꯔꯗꯤ ꯊꯨꯅ ꯏꯁꯤꯡꯗꯣ ꯀꯪꯒꯤꯕꯗꯣ
ꯍꯣꯏ
ꯑꯗꯨꯝ-ꯑꯗꯨꯃꯥꯏꯅ ꯇꯧꯋꯦ ꯑꯗꯨꯅ ꯅꯨꯡꯗꯥꯡ ꯋꯥꯏꯔꯝꯗ ꯑꯗꯨꯝ ꯃꯥꯒꯤ ꯆꯥꯡꯗꯨꯗ ꯍꯩꯏꯕꯤꯔꯝꯃꯒ ꯑꯗꯨꯝ ꯑꯗꯨꯝ ꯈꯔ ꯅꯨꯃꯤꯠ ꯑꯃꯒꯨꯝꯕ ꯑꯗꯨꯝ ꯀꯥꯜꯂꯒ ꯑꯗꯨꯝ ꯃꯥꯏ ꯍꯩꯌꯥꯏ ꯍꯥꯏꯗꯤ ꯆꯥꯡ ꯅꯥꯏꯅ ꯏꯁꯤꯡꯗꯨ ꯆꯥꯏꯕꯗꯤ ꯌꯥꯏ ꯃꯌꯥꯝ ꯆꯪꯕꯒꯤ ꯋꯥ ꯅꯠꯇꯦꯕ ꯑꯗꯨꯝ ꯆꯥꯡ ꯅꯥꯏꯕꯗꯣ
ꯑꯥ ꯑꯗꯨ ꯈꯪꯉꯕ ꯍꯥꯏꯗꯤ ꯑꯥ ꯍꯩꯃ ꯀꯩ ꯑꯣ ꯍꯥꯏꯗꯤ ꯊꯕꯤꯗꯣ ꯊꯕꯤꯖꯨ ꯊꯥꯏ ꯍꯥꯏꯗꯅ ꯅꯪꯅ
ꯎꯝ
ꯑꯗꯣ ꯑꯃ ꯍꯥꯏꯗꯤ ꯑꯥ ꯆꯤꯡꯒꯤ ꯂꯝꯗꯒ ꯐꯪꯕ ꯊꯕꯤ ꯑꯆꯧꯕ ꯑꯃ-ꯑꯃ ꯂꯩꯕꯗꯣ ꯀꯥꯂꯦꯟ ꯊꯕꯤ ꯍꯥꯏꯕ꯭ꯔꯥ ꯀꯩꯅꯣ
ꯑꯥ
ꯑꯗꯨꯝ ꯑꯥꯗꯒꯤ ꯆꯤꯡꯗꯒꯤ ꯄꯨꯔꯛꯄꯗꯤꯀꯣ ꯌꯥꯝ ꯃꯣꯜꯂꯦꯕ ꯃꯣꯟ-ꯃꯣꯟ ꯂꯥꯎꯋꯦꯕ ꯊꯕꯤꯗꯣ
ꯎꯝ
ꯑꯗꯣ ꯍꯥꯏꯗꯤ ꯁ꯭ꯋꯥꯏꯗ ꯊꯥꯔꯖꯨ ꯑꯗꯨꯗꯣ ꯑꯗꯨꯝ ꯃꯣꯟꯕ꯭ꯔꯣ ꯅꯠꯇ꯭ꯔꯒ ꯀꯃꯥꯏꯅ ꯇꯧꯒꯦꯕ ꯅꯣꯏꯁꯨ ꯊꯕꯤ ꯌꯥꯝ ꯊꯥꯏ ꯍꯥꯏꯗꯅ
ꯊꯕꯤꯗꯣ ꯑꯩꯈꯣꯏꯅ ꯊꯥꯕꯗꯨꯗꯤ ꯆꯤꯡꯒꯤꯗꯨꯃꯛꯇꯤ ꯅꯠꯇꯦꯕ ꯑꯃ ꯍꯥꯏꯗꯤ
ꯑꯗꯨꯝ ꯁ꯭ꯋꯥꯏꯗ ꯑꯃ ꯁꯥꯡꯕꯗꯣ ꯑꯣꯏꯗꯣꯏꯔꯕ ꯄꯥ ꯍꯥꯏꯗꯤ ꯌꯥꯝ ꯆꯥꯎꯕ ꯅꯠꯇꯕꯤꯗꯣ
ꯅꯠꯇꯦ ꯑꯩꯈꯣꯏꯒꯤꯗꯤ ꯊꯕꯤ ꯃꯆꯥ ꯃꯀꯛ-ꯃꯀꯛ ꯑꯃ ꯂꯩꯕꯗꯣ ꯈꯪꯕ꯭ꯔꯥ
ꯑꯣ ꯈꯪꯉꯤ'ꯈꯪꯉꯤ ꯆꯝꯐꯨꯠ ꯌꯥꯝ ꯆꯥꯟꯅꯕꯗꯣ
ꯑꯧ-ꯑꯧ ꯆꯝꯐꯨꯠ ꯆꯥꯟꯅꯕꯗꯣ ꯑꯗꯨꯗꯨꯅꯦꯕꯀꯣ ꯑꯗꯨꯝ ꯂꯧ-ꯂꯧ ꯑꯃ ꯈꯣꯏꯗꯣꯛꯈ꯭ꯔꯅꯤꯗꯅ
ꯑꯥ
ꯍꯥꯏꯗꯤ ꯂꯧ ꯂꯣꯛꯄꯥꯛ ꯑꯃ ꯈꯣꯏꯗꯣꯛꯈ꯭ꯔꯒ ꯑꯗꯨꯝ ꯃꯥꯥꯏꯒꯤ ꯃꯔꯨꯗꯣ ꯍꯨꯟ ꯍꯨꯟꯖꯟꯒ꯭ꯔꯒ ꯃꯥꯗꯤ ꯀꯔꯤꯝ ꯇꯧꯗꯦ ꯃꯔꯨꯗ ꯍꯨꯟꯖꯟꯒ꯭ꯔꯒ ꯃꯊꯟꯇ ꯍꯧꯔꯅꯤ ꯃꯔꯤꯗꯣ ꯃꯊꯟꯗ ꯄꯪꯆꯠ-ꯆꯠꯂꯒ ꯑꯗꯨꯝ ꯃꯈꯥꯗ ꯈꯤꯜꯂ-ꯈꯤꯜꯂ ꯑꯗꯨꯝ ꯄꯥꯜ ꯂꯩꯗꯣꯏꯅꯦ ꯑꯗꯗꯨꯝ ꯍꯦꯛꯑꯒ ꯌꯥꯔꯦ
ꯑꯥ ꯑꯗꯒꯤ ꯅꯪꯅ ꯍꯥꯏꯔꯣ-ꯍꯥꯏꯔꯣ ꯅꯪꯒꯤꯗꯣ ꯍꯥꯟꯅ ꯍꯥꯏꯔꯣ
ꯑꯗꯨ ꯊꯕꯛꯁꯦ ꯀꯩꯁꯨ ꯆꯪꯕ ꯅꯠꯇꯦꯕ ꯃꯥꯗꯤ ꯑꯗꯨꯝ ꯈꯣꯏꯔꯒ ꯑꯗꯨꯝ ꯍꯨꯟꯖꯤꯟꯒ꯭ꯔꯒ ꯍꯌꯦꯡ ꯄꯥꯜꯂꯦ ꯈꯪꯉꯀꯥꯟꯗ ꯑꯗꯨꯝ ꯍꯦꯛꯎꯕ ꯎꯕ ꯈꯛꯇꯅꯦꯕ ꯢꯁꯤꯡ ꯃꯈꯣꯏꯖꯨ ꯀꯩꯌꯤꯝ ꯆꯥꯏꯗꯤꯌꯦ ꯃꯥꯗꯨ
ꯑꯣ ꯍꯩꯃꯩ ꯑꯗꯨꯗꯤ ꯀꯌꯥꯝ ꯀꯣꯝꯃꯤꯅ
ꯀꯣꯝꯃꯦ ꯑꯗꯨꯗꯨꯒ ꯃꯥꯖꯦ ꯆꯥꯎꯕ ꯌꯥꯝ ꯊꯨꯏꯑꯕ ꯍꯧꯖꯤꯛꯀꯤ ꯊꯕꯤ ꯃꯀꯛ-ꯃꯀꯛꯇꯣ
ꯑꯥ
ꯍꯥꯏꯗꯤ ꯉꯁꯤ ꯍꯦꯛꯑꯦ ꯉꯁꯤ ꯑꯦ ꯍꯦꯛꯑꯦ ꯍꯥꯏꯔꯒ ꯍꯌꯦꯡꯁꯨ ꯑꯗꯨꯝ ꯍꯦꯛꯇꯣꯏꯅꯦꯕ
ꯑꯣ ꯍꯥꯏꯗꯤ ꯑꯗꯨꯝ ꯆꯥꯎꯔꯝꯃꯗꯕ
ꯑꯍꯣꯏ ꯀꯩꯒꯨꯝꯕ ꯍꯌꯦꯡ ꯉꯁꯤ ꯍꯦꯛꯑꯒ ꯉꯁꯤ ꯍꯦꯛꯇꯠꯈ꯭ꯔꯦ ꯀꯥꯏꯅ ꯍꯌꯦꯡꯁꯦ ꯍꯦꯞꯄꯤꯗ꯭ꯔꯦꯅ ꯈꯜꯂꯁꯦꯕꯀꯣ
ꯑꯥ
ꯍꯥꯏꯗꯤ ꯍꯌꯦꯡꯗꯨꯗ ꯇꯞꯇꯥꯏ ꯃꯨꯟꯁꯤꯟꯕ ꯀꯥꯡꯕꯨ ꯌꯥꯎꯔꯝꯗꯣꯏꯅꯦꯕ ꯃꯉꯣꯟꯗ ꯑꯗꯨꯗꯨꯅ ꯍꯥꯏꯗꯤ ꯃꯥꯗꯤ
ꯁꯤ ꯃꯨꯟꯃꯜꯂꯁꯨ ꯁꯤꯜꯂꯛꯄꯩ ꯇꯥꯏꯞꯇꯧꯗ꯭ꯔꯣ
ꯑ ꯁꯦꯝꯕꯅꯦ ꯑꯗꯨꯅ ꯅꯨꯡꯇꯤꯖꯥꯒꯤ ꯍꯦꯛꯇꯣꯛꯇ ꯌꯥꯗꯦꯕ ꯑꯗꯨꯒꯅꯦ ꯉꯁꯥꯏ ꯑꯌꯨꯛ ꯍꯦꯛ ꯎꯔꯦꯅ ꯈꯜꯂꯁꯦꯕꯀꯣ
ꯑꯥ
ꯑꯗꯨ ꯅꯨꯡꯗꯥꯡ ꯋꯥꯏꯔꯝ ꯑꯃꯇ ꯑꯃꯨꯛ ꯆꯠꯄ ꯆꯠꯂꯒ ꯑꯃꯨꯛꯁꯨ ꯍꯦꯛ ꯌꯥꯏꯑꯕ ꯃꯥꯗꯤ ꯍꯥꯏꯗꯤ ꯑꯗꯨꯝ ꯆꯥꯎ ꯑꯗꯨꯅꯦꯗ
ꯌꯥꯝ ꯊꯨꯅ ꯆꯥꯎꯒꯟꯕ
ꯑ ꯌꯥꯝ ꯊ ꯆꯥꯎꯒꯠꯂ ꯑꯗꯨꯗꯨꯅ ꯊꯨꯅ ꯂꯤꯁꯜꯂꯤꯗꯨꯣ ꯅꯣꯡꯃ ꯀꯥꯟꯕ ꯌꯥꯗꯦꯕ ꯃꯉꯣꯟꯗ
ꯑꯣ ꯑꯗꯨꯅꯅꯦ ꯊꯨꯅ ꯍꯥꯏꯗꯤ ꯂꯩꯔꯛꯑꯒꯁꯨ ꯊꯝꯕ ꯍꯦꯛꯇ ꯁꯤꯜꯂꯝꯃꯤꯗꯣ
ꯑꯥ ꯑꯥ ꯌꯥꯗꯦ ꯃꯥꯗꯤ
ꯇꯥꯊꯣꯛꯇꯕꯒꯤ ꯑꯗꯨ ꯅꯪ ꯑꯃ ꯊꯣꯡꯕꯗꯗꯤ ꯆꯥꯕ ꯍꯩꯅꯕ ꯑꯗꯩ ꯎꯁꯣꯞ ꯎꯁꯣꯞꯇꯒ ꯑꯗꯨꯝ ꯁꯅꯥ ꯊꯣꯡꯕ ꯍꯥꯞꯄ ꯂꯩ ꯗꯅ ꯃꯦꯔꯥꯃꯦꯁ ꯑꯣꯏꯔꯗꯤ ꯍꯩꯅꯗꯦ ꯑꯁ ꯑꯩꯗꯤ ꯑꯗꯨꯗꯣ ꯍꯣꯏ ꯑꯩ ꯌꯥꯝ ꯄꯥꯝꯕꯕꯨꯗꯤ ꯑꯣꯏꯗꯦꯕꯀꯣ ꯑꯗꯣ ꯊꯣꯡꯕꯕꯨꯗꯤ ꯑꯃ ꯁꯅꯥꯗꯣ ꯑꯗꯨꯝ ꯀꯛꯑ ꯀꯛꯑ ꯍꯤꯡꯉ ꯆꯥꯕꯗꯣ ꯑꯗꯨꯅ ꯍꯥꯎꯋꯦ ꯑꯩꯗꯤ
ꯑꯩꯗꯤ ꯑꯗꯨꯗꯣ ꯀꯌꯥ ꯍꯥꯏꯅꯗꯦ ꯑꯉꯥꯡ ꯑꯣꯏꯔꯤꯀꯥꯟꯗ ꯌꯦꯔꯨꯝ ꯊꯣꯡꯕ ꯑꯣꯏꯅꯤꯡꯗꯅ ꯆꯥꯥꯁꯜꯂꯨꯔꯦ ꯑꯗꯨꯒ ꯍꯅꯗꯕꯅ
ꯑꯁ ꯑꯗꯣ ꯀꯩꯅꯣꯗꯤ ꯇꯧ ꯀꯩꯅꯣꯗꯒꯗꯤ ꯌꯥꯝ ꯍꯥꯞꯄꯅꯦ ꯃꯍꯩꯒꯤ ꯀꯩꯅꯣ ꯁꯦꯝꯕꯗꯣ ꯃꯌꯥꯟ ꯃꯌꯥꯟ ꯁꯤꯡꯖꯨ ꯍꯩꯒꯤ ꯁꯤꯡꯖꯨꯗꯣ ꯍꯥꯏꯇꯥꯔꯦꯅꯦ ꯁꯪꯒꯣꯝꯒ ꯇꯧꯔꯒ ꯁꯦꯝꯕꯗ
ꯑꯥ
ꯑꯗꯨꯗꯗꯤ ꯑꯗꯨꯝ ꯍꯥꯏꯗꯤ ꯑꯗꯨꯗꯗꯤ ꯃꯀꯛ ꯃꯀꯛ ꯈꯤꯇꯪ ꯇꯥꯎꯔ ꯍꯥꯞꯄ ꯍꯥꯎꯕꯅꯦ
ꯈꯪꯗꯦ ꯑꯩꯗꯤ ꯀꯌꯥ ꯍꯅꯕ ꯑꯣꯏꯗꯦ ꯃꯥꯗꯣ
ꯑꯣ
ꯁꯪꯒꯣꯝ ꯑꯗꯨ ꯃꯥ ꯈꯛꯇꯅꯤꯗ ꯍꯩꯅꯗꯕ ꯄꯨꯔꯥ ꯁꯪꯒꯣꯝꯒꯤ ꯄꯣꯠꯁ ꯍꯩꯅꯗꯕꯗꯤ ꯅꯠꯇꯦꯕꯗꯣ
ꯑꯥ
ꯁꯪꯒꯣꯝ ꯑꯐꯝꯕ ꯀꯩꯀꯥꯁꯨ ꯑꯗꯨꯝ ꯍꯩꯅꯕ꯭ꯔꯥ
ꯑ ꯁꯪꯒꯣꯝ ꯑꯐꯝꯝꯕꯕꯨꯗꯤ ꯍꯩꯅꯩ ꯑꯗꯣ ꯁꯅꯥꯁꯦ ꯍꯥꯏꯗꯤ ꯁꯅꯥꯁꯦ ꯃꯔꯨꯏ ꯑꯣꯏꯅ ꯀꯌꯥ ꯍꯩꯅꯗꯕꯅꯣ
ꯑ ꯍꯣꯏꯅꯦ ꯑꯩꯗꯤ ꯑꯗꯨꯝ ꯁꯪꯒꯣꯝꯒꯤ ꯀꯩꯀꯥꯁꯦ ꯌꯥꯝ ꯄꯥꯝꯃꯦ ꯑꯗꯩꯗꯤ ꯍꯩꯁꯨ ꯀꯤꯍꯣꯝꯅ ꯈꯔ ꯄꯥꯝꯃꯦ
ꯎꯝ
ꯑꯗꯣ ꯑꯗꯣ ꯀꯤꯍꯣꯝ ꯊꯣꯡꯕ ꯀꯩꯀꯥꯗꯤ ꯌꯥꯝ ꯊꯨꯝꯃꯦꯗꯅ ꯑꯗꯨꯗꯤ ꯑꯩ ꯄꯥꯝꯗꯦ
ꯀꯤꯍꯣꯝ ꯊ
ꯑꯗꯨꯗꯤ ꯌꯥꯝ ꯊꯨꯝꯕꯅꯦ ꯀꯤꯍꯣꯝ ꯊꯣꯡꯕꯗꯣ
ꯑꯧ ꯏꯤꯍꯣꯝ ꯁꯤꯡꯖꯨ ꯑꯣꯏꯅ ꯍꯥꯎꯋꯦꯗꯤ
ꯑꯧ ꯑꯧ ꯍꯥꯏꯗꯤꯀꯤ ꯍꯣꯝ ꯍꯥꯏꯗꯤꯀꯤ ꯍꯣꯝ ꯃꯦꯠ ꯄꯥ ꯑꯣꯏꯅ ꯍꯥꯏ ꯑꯗꯨꯗ ꯁꯤꯡꯖꯨꯁꯨ ꯅꯠꯇꯕꯤꯗꯀꯣ ꯑꯃꯣꯠꯣ ꯑꯇꯦꯛꯄꯒ ꯇꯧꯔꯒ ꯇꯧꯕꯗꯣ
ꯍꯣꯏ ꯑꯗꯨꯅ ꯍꯥꯎꯖꯩꯑꯕ ꯑꯩꯗꯤ
ꯀꯥꯡ ꯃꯇꯝ ꯌꯧꯔꯛꯑꯕꯅꯤꯅ ꯀꯤꯍꯣꯝ ꯆꯥꯅꯕ ꯌꯥꯝ ꯆꯠꯀꯦ ꯍꯥꯏꯔꯛꯑꯅꯤ ꯑꯩꯁꯦ ꯆꯠꯂꯨꯁꯤꯔꯥ ꯈꯪꯗꯦ ꯀꯣꯏꯕ
ꯆꯠꯂꯨ ꯆꯣ ꯀꯩꯅꯣ
ꯀꯣꯏꯔꯨꯒꯦ
ꯎꯝ ꯍꯧꯖꯤꯛ ꯆꯥꯛꯍꯧꯗꯗꯤ ꯅꯪ ꯌꯥꯔꯔꯣꯏ
ꯏꯁ ꯑꯦꯁ ꯅꯪꯗꯤ ꯅꯪꯗꯤ ꯑꯩꯒꯤꯗꯤ ꯂꯥꯏꯔꯤ ꯅꯪꯗꯤ
ꯑꯩꯕꯨꯗꯤ ꯁꯨꯝ ꯆꯠꯂꯛꯇꯕꯩ ꯀꯔꯤꯝ ꯈꯟꯗ꯭ꯔꯦꯗ
ꯅꯪꯒꯤꯅ ꯀꯃꯥꯏꯅ ꯇꯧꯕꯅꯣꯕ ꯋꯥꯡ ꯆꯥꯎꯕ ꯃꯁꯛ ꯐꯖꯕꯁꯦ ꯑꯗꯨꯝ ꯉꯥꯏꯈꯤꯗꯧꯔꯤ
ꯃꯥꯒꯤ ꯇꯧꯔꯤ
ꯑꯗꯣ ꯀꯩꯅꯣꯗꯤ ꯅꯪ ꯑꯩꯉꯣꯟꯗ ꯍꯤꯗꯥꯛ ꯑꯃ ꯀꯥꯞꯄꯤꯌꯣꯅ ꯇꯧꯕꯗꯣ ꯑꯗꯨꯅ ꯀꯃꯥꯏꯅ ꯇꯧꯁꯦꯕ
ꯑꯗꯣ ꯅꯪ ꯂꯨꯍꯣꯡꯗ꯭ꯔꯤꯉꯩ ꯃꯃꯥꯡꯗ ꯀꯥꯞꯅꯦꯗꯤ ꯍꯥꯏꯕꯅꯦ ꯑꯗꯣ ꯍꯧꯖꯤꯛ ꯀꯥꯞꯊꯣꯛꯑꯁꯨ ꯀꯔꯤꯝ ꯀꯥꯏꯗꯦ ꯑꯩꯒꯤꯗꯤ ꯅꯪꯅꯕꯨ ꯀꯥꯞꯄꯤꯒꯦꯗꯤ
ꯅꯪꯒꯤꯗꯣ ꯀꯥꯞꯅꯅꯕꯅꯦ ꯑꯩꯅ ꯇꯥꯜꯂꯤꯕ ꯄꯩꯁꯥꯁꯦ
ꯀꯥꯞꯄ ꯑꯗꯨ ꯀꯥꯞꯄꯒ ꯏꯁꯥꯁꯦ ꯀꯅꯥ ꯈꯪꯅꯤ ꯈꯪꯕ ꯐꯒꯠꯂꯛꯇꯅ ꯃꯁꯛ ꯐꯖꯗꯣꯔꯛꯄ꯭ꯔꯥꯁꯨ ꯑꯦ
ꯐꯕꯩ ꯋꯥꯗꯤ ꯌꯥꯝ ꯐꯔꯗ ꯅꯪ ꯇꯧꯒꯗꯕꯨ ꯑꯩꯅ ꯍꯥꯏꯕꯗꯤ ꯈꯔ ꯏꯟꯗꯕꯩ ꯋꯥꯅꯦ ꯏꯟꯗꯦ ꯑꯩ ꯑꯩ ꯑꯩꯁꯤꯦ ꯅꯪꯅ ꯃꯤ ꯃꯃꯥꯡꯗꯩꯗꯁꯨꯍꯟꯕꯅꯦ ꯑꯩꯅ ꯍꯥꯏꯕ ꯏꯟꯗꯒꯩ
ꯀꯩ ꯅꯪꯅ ꯍꯥꯏꯕꯗ ꯏꯟꯕ ꯌꯥꯕꯉꯩꯗꯤ ꯏꯜꯂꯤ ꯀꯩꯅꯣ
ꯑꯩꯅ ꯄꯨꯡ ꯅꯪꯉꯔꯣꯏ ꯀ꯭ꯂꯥꯁꯇꯣ ꯉꯟꯅ ꯏꯔꯨꯖꯔꯨꯔꯣ ꯍꯥꯏꯕꯁꯦ ꯅꯪ ꯇꯥꯕꯤꯕ ꯅꯠꯇꯦ ꯅꯪꯅ ꯑꯗꯨꯃꯥꯏꯅ ꯇꯥꯕꯤꯗꯗꯅ ꯃꯤꯅ ꯑꯩꯉꯣꯟꯗ ꯌꯥꯝ ꯅꯣꯛꯅꯔꯕꯅꯦ
ꯑꯗꯨꯗꯤ ꯌꯥꯍ ꯈꯔ ꯊꯦꯡꯈꯤꯕꯩꯅꯦ
ꯑꯩꯗꯤ ꯍꯥꯏꯔꯤꯁꯤꯅꯤꯀꯣ ꯃꯤꯅ ꯑꯩꯉꯣꯟꯗ ꯅꯣꯛꯅꯔꯕꯅ ꯂꯣꯏꯔꯕꯅꯤ
ꯎꯝ
ꯎꯝ
ꯍꯣꯏ ꯑꯩ ꯁꯦ ꯑꯩ ꯉꯟꯇꯥ ꯍꯧꯒꯠꯂꯛꯑꯗꯕꯅꯤꯁꯦ ꯀꯔꯤꯝ ꯈꯜꯂꯨꯔꯅꯤ
ꯑꯗꯩꯗꯤ ꯅꯪ ꯄ꯭ꯔꯦꯛꯇꯤꯀꯦꯜ ꯇꯧꯕꯗꯤ ꯌꯥꯝ ꯀꯜꯂꯦ ꯅꯪ ꯅꯪ ꯅꯊꯟꯗ ꯂꯣꯏ ꯇꯧꯊꯣꯛꯑꯦ
ꯃꯥꯅꯦ ꯑꯩꯊꯟꯗꯅꯦ
ꯅꯪꯗꯤ ꯀꯤꯗꯕꯅꯤꯅ ꯐꯩꯌꯦ ꯑꯩꯗꯤ ꯏꯊꯟꯗꯒ ꯐꯤꯗꯒ ꯆꯠꯂ ꯂꯧꯈꯠꯄꯗꯣ ꯄꯨꯈꯤ ꯃꯌꯥ ꯆꯪꯪꯂꯨꯔꯕꯥ ꯍꯪꯉꯣꯏ ꯍꯦꯛꯇ ꯂꯩꯔꯝꯃꯅꯤ ꯉꯝꯗꯦ ꯍꯥꯏꯕ ꯊꯝꯅꯥꯖꯤꯗ ꯇꯣꯡꯉ ꯂꯩꯔꯝꯃꯤꯅꯦ ꯍꯥꯏꯕ ꯅꯍꯥꯟꯁꯨ ꯑꯗꯨꯁꯨ ꯑꯃ ꯆꯥꯡꯁꯥꯡ ꯍꯥꯏꯕ꯭ꯔꯥ ꯇꯣꯡꯁ ꯊꯥꯡ ꯍꯥꯏꯕ꯭ꯔꯥ ꯑꯃ ꯂꯩꯕꯗꯣ ꯌꯥꯝ ꯌꯥꯝ ꯆꯣꯡꯕꯗꯣ ꯑꯁ ꯑꯗꯨꯅ ꯍꯦꯟꯅ ꯀꯤꯖꯈ꯭ꯔꯦ ꯑꯇꯩ ꯑꯇꯩꯗꯨꯗꯩꯗꯤ ꯑꯗꯣ ꯑꯗꯨ ꯇꯣꯡꯉ ꯂꯩꯔꯝꯃꯦ ꯑꯩꯗꯤ ꯍꯦꯛꯇ ꯏꯃꯥ ꯃꯤ ꯍꯨꯟꯒ ꯌꯥꯎꯗꯦ
ꯃꯁꯛ ꯑꯃ ꯇꯧꯕꯅꯦ ꯑꯗꯣ
ꯍꯣꯏ ꯑꯗꯣ ꯁꯛꯇꯣ ꯑꯃ ꯅꯅꯥ ꯅꯥꯟ ꯂꯥꯎꯕ ꯃꯟꯕꯗꯨ ꯑꯦꯃꯥꯑꯣ ꯅꯤꯡꯖꯪꯉꯥꯒ ꯍꯩꯅꯗ꯭ꯔꯤ ꯀꯩꯅꯣ ꯌꯥꯔꯦ ꯌꯥꯔꯦ ꯍꯪꯉꯣꯏꯒꯤ ꯋꯥꯔꯤꯒ ꯁꯥꯟꯅꯖꯔꯔꯣꯏꯁꯦ
ꯎꯝ
ꯑꯗꯣ ꯍꯧꯖꯤꯛꯀꯥꯟ ꯑꯉꯥꯡꯁꯦ ꯁꯤꯡꯗꯤ ꯌꯥꯝ ꯁꯤꯡꯉꯤꯉꯣ
ꯎꯝ
ꯑꯩꯒꯤ ꯍꯥꯏꯗꯤ ꯑꯩꯈꯣꯏ ꯇꯥꯃꯣ ꯊꯣꯛꯄ ꯑꯃꯒꯤ ꯃꯆꯥꯅꯨꯄꯤ ꯑꯃ ꯂꯩꯌꯦꯕꯀꯣ ꯃꯥꯅ ꯍꯥꯏꯗꯤ ꯁꯝꯐꯥꯕꯤꯗꯣ ꯐꯖꯕ ꯑꯃ ꯐꯥꯔ ꯂꯥꯛꯄ ꯃꯥꯅ ꯑꯩꯁꯨ ꯄꯥꯝꯖꯔꯗꯤ ꯐꯥꯎꯋꯣ ꯈꯣꯠꯂꯣꯅ ꯍꯥꯏꯕ
ꯎꯝ
ꯑꯩꯗꯤ ꯄꯥꯝꯗꯦ ꯁꯤꯒꯨꯝꯕꯁꯦ ꯑꯩꯈꯣꯏꯁꯦ ꯃꯤꯅ ꯐꯖꯩ ꯍꯥꯏꯗ꯭ꯔꯁꯨ ꯑꯩꯗꯤ ꯀꯩꯁꯨꯝ ꯈꯟꯗꯦ ꯈꯣꯠꯇꯦꯅ ꯍꯥꯏꯔꯨꯔꯦ
ꯎꯝ
ꯃꯥꯅ ꯍꯥꯏꯅꯦ ꯀꯩꯅꯣ ꯅꯪꯕꯨ ꯉꯥꯎꯔꯕꯣ ꯑ ꯍꯥꯏꯗꯤ ꯃꯅꯦ ꯊꯣꯛꯅꯤꯅ ꯀꯩꯅꯣ ꯅꯤꯅꯦ ꯅꯪ ꯉꯥꯎꯔꯕꯣꯒ ꯍꯥꯏꯔꯒꯅꯦ ꯍꯥꯏꯗꯤ ꯅꯪ ꯁꯤꯁꯦ ꯐꯥꯔ ꯆꯠꯂꯗꯤ ꯃꯤꯅ ꯐꯖꯩ ꯐꯖꯩ ꯍꯥꯏꯅꯗꯣꯏꯅꯦ ꯃꯤꯅ ꯐꯖꯩ ꯍꯥꯏꯕꯗꯨ ꯄꯥꯝꯗ꯭ꯔꯣꯒ ꯇꯧꯗꯅ
ꯍꯣꯏ
ꯍꯥꯏꯗꯤ ꯑꯩꯈꯣꯏꯗꯤ ꯊꯥꯏꯅ ꯑꯗꯨꯃꯥꯏꯅ ꯈꯜꯂꯛꯇꯦꯕ ꯃꯣꯏꯗꯤ ꯌꯥꯝ ꯄꯤꯛꯏ ꯑꯗꯨꯒ ꯒ꯭ꯌꯥꯟꯒ ꯌꯥꯝ ꯇꯥꯕꯗꯣ
ꯀꯗꯥꯏꯗꯩ ꯑꯩꯈꯣꯏꯒ ꯃꯣꯏꯗ ꯍꯧꯖꯤꯛ ꯀꯣꯛꯀꯤ ꯇꯨꯝꯕꯥ ꯌꯥꯝ ꯈꯦꯠꯅꯩ
ꯑ ꯑꯗꯩꯗꯤ ꯃꯣꯏꯗꯤ ꯃꯃꯥ ꯍꯣꯏꯅꯁꯨꯅꯦ ꯒ꯭ꯌꯥꯟ ꯇꯥꯅ ꯐꯖ ꯐꯖꯅ ꯇꯥꯛꯄꯒꯨꯝ ꯇꯧꯔꯦ ꯑꯩꯈꯣꯏꯗꯤ ꯊꯥꯏꯅ ꯌꯥꯝ ꯐꯨꯔꯛꯏꯗꯅ
ꯍꯣꯏ ꯍꯣꯏ
ꯑꯩꯈꯣꯏꯗꯤ ꯈꯤꯇꯪ ꯇꯧꯕꯒ ꯑꯗꯨꯝ ꯐꯨꯕꯤꯔꯛꯑꯦꯕ ꯐꯖꯅ ꯍꯥꯏꯕꯩ ꯃꯍꯨꯠꯇ ꯃꯣꯏꯗꯤ ꯒ꯭ꯌꯥꯟ ꯇꯥꯅꯕ ꯌꯥꯝ ꯉꯥꯡꯕꯤꯗ
ꯎꯝ
ꯑꯗꯨꯃꯥꯏꯅ ꯇꯧꯔꯗꯤ ꯌꯥꯝ ꯐꯗꯣꯏꯖꯥꯠꯅꯤ ꯑꯗꯩꯗꯤꯀꯣ ꯑꯩꯅ ꯍꯦꯛ ꯍꯦꯛ ꯚꯤꯗꯤꯑꯣꯗ ꯌꯦꯡꯕ ꯏꯃꯨꯡ ꯑꯃ ꯂꯩꯌꯦꯕꯀꯣ
ꯎꯝ
ꯃꯆꯥꯅꯨꯄꯤꯁꯦ ꯃꯣꯏꯁꯨ ꯑꯗꯨꯝ ꯑꯉꯥꯡ ꯑꯣꯏꯔꯤꯕ ꯆꯍꯤ ꯀꯨꯟꯃꯨꯛꯇꯪꯒꯤ ꯑꯉꯥꯡ ꯑꯣꯏꯗꯣꯏꯅꯦꯕ ꯅꯨꯄꯤ ꯃꯆꯥꯅꯦꯕ
ꯑꯥꯡ
ꯑꯗ ꯍꯥꯢꯗꯤ ꯃꯆꯥꯅꯨꯄꯤꯗꯣ ꯍꯥꯏꯗꯤ ꯑꯉꯥꯡꯗꯤ ꯑꯣꯏꯔꯤꯅꯤꯗꯅ
ꯎꯝ
ꯑꯗ ꯎꯝ ꯎꯝ ꯇꯧꯔꯛꯀꯅꯣ ꯋꯥ ꯈꯔ ꯌꯥꯝ ꯉꯥꯡꯉꯛꯑꯣ ꯑꯗꯨ ꯑꯗꯨꯗꯨꯒꯅꯦ ꯈꯪꯉꯕ ꯍꯥꯏꯗꯤ ꯃꯆꯥꯅꯨꯄꯤ ꯃꯅꯕꯤ ꯑꯃ ꯂꯨꯍꯣꯡꯗꯣꯔꯦꯅ ꯇꯧꯕ ꯃꯣꯏꯅ ꯌꯥꯝ ꯆꯠꯍꯟꯅꯤꯡꯗꯕꯗꯣ ꯑꯉꯥꯡꯅꯤꯅ
ꯃꯥꯅꯦ
ꯃꯥꯅꯦ ꯑꯩꯈꯣꯏꯒꯤꯗ ꯑꯣꯏꯔꯁꯨ ꯑꯗꯨꯝ ꯆꯠꯍꯟꯅꯤꯡꯉꯣꯏ ꯅꯠꯇ꯭ꯔꯥꯅꯦ
ꯎꯝ ꯆꯠꯍꯟꯅꯤꯡꯉꯣꯏ
ꯏꯁꯀꯥꯏꯗꯒꯤ ꯍꯥꯏꯗꯤ ꯆꯠꯂꯨꯅꯨꯒ ꯍꯥꯏꯔꯒ ꯆꯩꯕꯨ ꯆꯩꯔꯛꯀꯅꯤ ꯑꯉꯥꯡꯅ ꯃꯌꯨꯝ ꯄꯥꯜꯂꯦꯅ ꯑꯗꯣ ꯍꯧꯖꯤꯛꯀꯤ ꯏꯃꯨꯡꯗꯨꯗꯤꯅꯦ ꯈꯪꯉꯕ ꯑꯉꯥꯡꯗꯨꯅ ꯃꯆꯥꯅꯨꯄꯤ ꯄꯤꯗꯨꯅ ꯁꯦꯠꯅꯕ ꯐꯤꯔꯣꯟꯒꯁꯦ ꯑꯐꯕ ꯅꯨꯃꯤꯠ ꯊꯥ ꯌꯦꯡꯗ ꯂꯩꯕꯤ ꯍꯥꯏ ꯑꯍꯥꯟꯕ ꯆꯄꯅꯦꯅ
ꯑꯁ ꯌꯥꯝ ꯈꯟꯕꯤ ꯑꯐꯕ ꯅꯨꯃꯤꯠ ꯊꯥꯒ ꯑꯃꯨꯛ ꯌꯦꯡꯉꯤꯕ
ꯌꯦꯡꯕ ꯍꯥꯏꯗꯤ ꯑꯍꯥꯝꯕꯅꯦ ꯍꯥꯏ ꯃꯆꯥꯅꯨꯄꯤꯗꯨꯒꯤ ꯑꯣꯏꯅ ꯑꯍꯝꯕ ꯆꯠ ꯆꯕꯅꯤꯒ ꯍꯥꯏꯔꯒ ꯇꯧꯕꯗꯣ ꯑꯗꯨꯒꯅꯩ ꯑꯗꯣ ꯃꯣꯏꯁꯦ ꯆꯠꯇꯤ ꯆꯠꯍꯟꯅꯤꯡꯗꯦꯕ ꯃꯣꯏꯁꯦ ꯃꯃꯥ ꯃꯄꯥꯅꯤꯅ ꯍꯥꯏꯗꯤ ꯑꯗꯨ ꯄꯥꯝꯖꯗꯦꯅ ꯑꯉꯥꯡ ꯑꯣꯏꯔꯤꯕꯅꯤꯅ
ꯎꯝ
ꯑꯗꯣ ꯃꯣꯏꯅꯅꯦ ꯆꯠꯂꯣ ꯍꯥꯏꯔꯦꯗꯅ ꯑꯉꯥꯡꯁꯦ ꯊꯤꯟꯕꯤꯔꯦ ꯐꯖꯅ ꯃꯣꯏꯅ ꯊꯣꯡꯒꯥꯟꯗ ꯗꯨꯝ ꯉꯥꯏꯔꯦ ꯂꯩꯔꯦ ꯅꯪ ꯂꯥꯡꯅꯤꯡꯕ ꯃꯇꯝ ꯐꯥꯎ ꯂꯥꯡꯉꯣ ꯑꯩꯈꯣꯏ ꯊꯣꯡꯒꯥꯟꯗ ꯉꯥꯏꯔꯒꯦꯅ
ꯏꯁ ꯌꯥꯝꯐꯩꯌꯦ
ꯑꯗꯣ ꯍꯥꯏꯗꯤ ꯁꯦꯟꯁꯨ ꯁꯦꯟꯅꯔꯤꯅꯤ ꯍꯥꯏꯗꯤ ꯆꯦꯛꯁꯨ ꯆꯦꯛꯁꯤꯜꯂꯤꯅꯤ ꯑꯗꯨꯒ ꯑꯉꯥꯡꯗꯨꯒꯤ ꯑꯄꯥꯝꯕꯁꯨ ꯑꯗꯨꯝ ꯇꯧꯕꯤꯕꯗꯣ
ꯃꯥꯅꯦ ꯃꯥꯒꯤ ꯃꯥꯒꯤ ꯑꯄꯥꯝꯕꯁꯨ ꯇꯧꯕ ꯍꯥꯏꯗꯤ ꯃꯣꯏꯒꯤꯗꯤ ꯁꯦꯟꯅꯐꯝ ꯊꯣꯛꯄꯁꯨ ꯁꯦꯟꯅꯕ
ꯑ ꯑꯗꯨꯅꯦ ꯑꯗꯨꯃꯥꯏꯅ ꯇꯧꯔꯗꯤ ꯑꯉꯥꯡꯗꯨꯒꯤ ꯄꯨꯛꯅꯤꯡꯒꯤ ꯋꯥ ꯃꯣꯏꯗ ꯍꯥꯏꯕꯁꯨ ꯇꯜꯂꯔꯣꯏꯕ
ꯇꯜꯂ ꯍꯥꯏꯗꯤ ꯑꯗꯨꯝ ꯍꯥꯏꯗꯤ ꯃꯣꯏꯅ ꯍꯥꯏꯗꯤ ꯌꯥꯝ ꯉꯥꯡꯁꯤꯜꯂꯛꯄ ꯈꯣꯠꯆꯜꯂꯛꯄ ꯇꯧꯔꯗꯤ ꯑꯩꯈꯣꯏꯁꯨ
ꯑꯈꯣꯏꯁꯨ ꯇꯜꯂꯦ ꯑꯈꯣꯏ ꯍꯥꯏꯗꯤ ꯁꯥꯎꯅꯤꯡꯉꯤꯗꯅ ꯂꯣꯟ ꯂꯣꯟ ꯑꯣꯏꯅ ꯇꯧꯋꯤꯗꯅ ꯑꯈꯣꯏ
ꯎꯝ
ꯑꯗꯣ ꯍꯧꯖꯤꯛꯀꯤ ꯏꯃꯨꯡꯗꯤ ꯌꯥꯝ ꯐꯕ ꯍꯥꯏꯇꯥꯔꯦꯅꯦ ꯍꯩꯃꯥ ꯑꯗꯣ ꯑꯩꯅꯦ ꯑꯩ ꯀꯩꯅꯣꯗ ꯑꯝꯇ ꯆꯠꯂꯨꯈꯤꯒꯦ ꯑꯩ ꯑ ꯉꯍꯥꯛ ꯂꯩꯔ ꯑꯃꯨꯛ ꯇꯧꯔꯛꯑꯒꯦ
ꯍꯣꯏ ꯍꯣꯏ ꯎꯝ